ꯅꯨꯡꯉꯥꯏꯔꯤꯕ꯭ꯔꯣ
ꯎꯝ ꯅꯨꯡꯉꯥꯏꯔꯤꯌꯦ ꯅꯪꯗꯤ
ꯑꯗꯨꯝ ꯅꯨꯡꯉꯥꯏꯔꯤ
ꯑꯦ ꯆꯥꯛ ꯆꯥꯎꯔꯕ꯭ꯔꯣ
ꯍꯧꯖꯤꯛ ꯆꯥꯊꯣꯛꯑꯒ ꯕꯣꯜ ꯃꯇꯝ ꯇꯥꯕ ꯃꯕꯉꯥꯏꯔꯤ
ꯊꯣꯔꯛ ꯏꯟꯁꯥꯡ ꯑꯩꯁꯨ ꯆꯥꯕ ꯂꯣꯏꯔ ꯑꯧ ꯌꯦꯡꯒꯦ ꯇꯧꯋꯦ ꯑꯩꯁꯨ ꯆꯥꯛ ꯆꯥꯕ ꯂꯣꯏꯔꯒ ꯏꯃꯥꯟꯅꯕꯗꯣ ꯃꯥꯗꯣ ꯃꯦꯀꯞ ꯑꯥꯔꯇꯤꯁ ꯑꯣꯏꯕꯀꯣ ꯑꯗꯨꯒꯤ ꯑꯩꯒꯤ ꯃꯥꯏꯗ ꯀꯦꯔ
ꯕ꯭ꯔꯤꯇꯤꯁ ꯀꯟꯅ ꯀꯧꯔꯤ
ꯎꯝ ꯗꯣꯛꯇꯔꯤ ꯏꯟꯁꯥꯡ ꯆꯥꯕꯤꯕ꯭ꯔꯥ
ꯑꯂꯨꯅꯦ ꯈꯥꯃꯦꯟꯦ ꯑꯗꯨ ꯑꯗꯨꯒ ꯑꯗꯨꯨꯝꯅꯦ ꯇꯧꯔꯒ ꯆꯥꯏ ꯃꯤꯛꯁ ꯇꯧꯔꯒ
ꯍꯥꯎꯋꯤꯅꯦ ꯍꯥꯏꯗꯤ ꯁꯥ ꯌꯥꯎꯗ꯭ꯔꯁꯨ ꯑꯍꯥꯎꯕ ꯑꯗꯨ ꯁꯅ ꯆꯦꯅꯦ ꯎ ꯑ ꯊꯪꯒꯦꯕ
ꯄꯨꯛ ꯊꯟꯅꯕ ꯆꯥꯕ ꯍꯥꯏꯗꯨꯅꯤ ꯇꯥꯏ ꯇꯥꯏ
ꯣꯏꯅ ꯑꯗꯨꯒꯨꯝꯕꯅ ꯁꯥ ꯌꯦꯟꯁꯥꯡ ꯁꯥ ꯌꯦꯟꯁꯥꯡꯗꯒꯤ ꯍꯦꯟꯅ ꯑꯗꯨꯒꯨꯝꯕ ꯇꯧꯕꯗꯣ ꯆꯥꯛ ꯌꯥꯝ ꯆꯪꯕꯅꯦ ꯑꯁꯦꯡꯕ ꯍꯥꯏꯕꯗꯀꯣ
ꯑꯗꯨꯒꯨꯝꯕ ꯆꯥꯛꯄꯨꯗꯤ ꯆꯪꯉꯦꯗ ꯑꯁ ꯐꯅꯌꯥꯝ ꯆꯥꯈ꯭ꯔꯦ ꯉꯁꯤꯁꯨ
ꯑꯗꯨꯅꯦ ꯆꯥ ꯐꯖꯅ ꯆꯥꯔꯒ ꯄꯝꯀꯤꯟꯗ ꯑꯗꯨꯝ ꯃꯥꯟꯅꯍꯜꯂ
ꯄꯝꯀꯤꯟ ꯃꯥꯟꯒꯦꯔ ꯃꯥꯏꯔꯦꯟ ꯃꯥꯟꯒꯦꯔꯥ ꯈꯪꯗ꯭ꯔꯦ ꯑꯗꯨꯝ ꯆꯥꯁꯤꯜꯂꯗꯕꯅꯦ ꯍꯤꯡꯅꯕ ꯍꯥꯏꯕꯗꯨꯅꯤ
ꯍꯣꯏ ꯍꯣꯏ
ꯁꯣꯝꯁꯨ ꯈꯔ ꯌꯥꯝ ꯌꯥꯝ ꯆꯥꯎꯕꯤꯌꯨꯀꯣ ꯅꯠꯇ꯭ꯔꯗꯤ ꯀꯪꯉꯤ ꯃꯊꯛꯇꯨꯗ ꯑꯃꯨꯛꯀ
ꯎꯝ ꯆꯥꯕꯔꯤ ꯆꯥꯕꯅꯤꯈꯣꯏꯁꯨ ꯊꯣꯛꯇꯕꯩꯅꯦ ꯀꯔꯤ ꯎꯄꯥꯏꯗꯤ ꯂꯩꯌꯦ ꯆꯥꯕꯅꯦ ꯍꯟꯗꯛ ꯑꯩꯒꯤ ꯋꯦꯠꯁꯨ ꯑꯃꯨꯛ ꯒꯦꯟ ꯇꯧꯈ꯭ꯔꯦ
ꯑꯣ ꯅꯪꯒꯤ ꯀꯩꯅꯣꯁꯦ ꯍꯛꯆꯥꯡꯁꯦ ꯍꯟꯗꯛꯇꯤ ꯈꯔ ꯂꯨꯝꯃꯤꯁꯤꯅꯦꯕ ꯑꯩ ꯌꯥꯝ ꯆꯥꯁꯤꯟꯕꯒꯤ
ꯎꯝ ꯑꯗꯨꯅꯤ ꯅꯣꯏꯗꯤ ꯅꯣꯏ ꯈꯠꯇꯕꯀꯣ ꯄꯣꯝ ꯈꯠꯇꯕ ꯑꯗꯨꯒꯤꯅꯤꯗ ꯑꯩ ꯄꯒ ꯆꯥꯕꯅꯤ ꯆꯥ ꯋꯦꯠꯄꯨꯗꯤ ꯒꯦꯟ ꯇꯧꯋꯦꯗ ꯅꯣꯏ ꯈꯠꯇꯕꯁꯦ ꯀꯩꯒꯦꯔꯥ ꯍꯥꯏꯃꯦꯟꯗꯥꯡ ꯑꯝꯇ ꯔꯤꯁꯔꯁ ꯇꯧꯕꯤꯒꯦꯔꯥ
ꯔꯤꯁꯔꯁꯁꯦ ꯀꯟꯅ ꯍꯣꯠꯅꯒꯦ ꯇꯧꯒꯦ ꯇꯧꯔ ꯃꯇꯨꯡꯗ ꯑꯃꯨꯛꯀ ꯍꯥꯏꯖꯔꯛꯀꯦ ꯄ꯭ꯔꯣꯁꯦꯁꯇꯣ ꯀꯃꯥꯏꯅ ꯇꯧꯒꯦ ꯅꯠꯇ꯭ꯔꯒ ꯆꯥꯕꯗ ꯑꯩꯈꯣꯏꯒꯤ ꯍꯛꯆꯥꯡꯗ ꯁꯣꯛꯄ꯭ꯔꯥ ꯅꯠꯇ꯭ꯔꯒ ꯍꯛꯆꯥꯡꯗ ꯀꯥꯅꯕ ꯐꯪꯕ꯭ꯔꯥ ꯍꯥꯏꯗꯣ ꯑꯗꯨ ꯔꯤꯁꯔꯁ ꯇꯧꯁꯜꯂꯛꯑꯒ ꯅꯪꯉꯣꯟꯗ ꯑꯃꯨꯛ ꯍꯥꯏꯖꯜꯂꯛꯑꯒꯦ
ꯍꯣꯏ ꯍꯣꯏ ꯑꯗꯨ ꯑꯗꯨꯒꯤ ꯔꯤꯖꯜꯗꯣ ꯑꯩ ꯉꯥꯏꯔꯅꯤꯀꯣ
ꯉꯥꯏꯔꯝꯃꯨꯀꯣ ꯑꯩꯁꯨ ꯀꯟꯅ ꯔꯤꯁꯥꯔꯁ ꯇꯧꯔꯤ ꯀꯈꯣꯏꯁꯨ ꯀꯪꯅꯕꯗꯤ ꯍꯣꯠꯅꯕꯅꯤ ꯎꯄꯥꯏ ꯂꯩꯇꯦ ꯍꯛꯆꯥꯡꯁꯦ ꯑꯗꯨꯝ ꯆꯥꯕ꯭ꯔꯥ ꯆꯥꯗꯕ꯭ꯔ ꯑꯗꯨꯝ ꯅꯣꯏ ꯅꯣꯏ ꯑꯣꯜꯂꯦꯕꯀꯣ
ꯎꯝ ꯑꯗꯨꯅ ꯅꯣꯏꯗꯤ ꯍꯛꯆꯥꯡ ꯅꯣꯏꯗꯤ ꯑꯗꯨꯝ ꯆꯥꯔꯨꯁꯨ ꯆꯥꯗ꯭ꯔꯁꯨ ꯑꯗꯨꯝ ꯅꯣꯏꯒꯗꯕ ꯍꯛꯆꯥꯡꯅꯦꯕ
ꯑꯗꯨꯅꯦ ꯆꯥꯗ꯭ꯔꯁꯨ ꯅꯣꯏꯕ ꯆꯥꯔꯁꯨ ꯃꯨꯛ ꯅꯣꯏꯕ
ꯎꯝ
ꯃꯤꯗꯤ ꯆꯥꯗ꯭ꯔꯁꯨ ꯑꯗꯨꯝ ꯀꯪꯉꯤ ꯍꯥꯏ ꯑꯩꯈꯣꯏꯗꯤ ꯆꯥꯗ꯭ꯔꯁꯨ ꯑꯗꯨꯝ ꯂꯣꯏꯈꯠꯂꯦꯅꯦ ꯀꯩꯒꯤꯅꯣ ꯈꯪꯗꯦ ꯑꯩꯈꯣꯏ ꯏꯗꯤ ꯀꯩ ꯌꯥꯎꯖꯅꯣ ꯈꯪꯗꯦꯕ ꯚꯤꯇꯥꯃꯤꯟꯒ ꯅꯠꯇ꯭ꯔꯒ ꯅꯣꯏꯕꯒꯤ ꯃꯥꯒꯤ ꯀꯩꯅꯣꯒꯤ ꯑꯦꯟꯖꯥꯏꯝ ꯀꯥꯏꯗꯣ ꯍꯥ
ꯅꯪꯒꯤꯗ ꯚꯤꯇꯥꯃꯤꯟ ꯑꯦ ꯑꯩꯈꯣꯏꯁꯦ ꯚꯤꯇꯥꯃꯤꯟ ꯈꯔ ꯂꯤꯛ ꯄꯨꯔꯥ ꯐꯪꯒꯦ ꯑꯩꯈꯣꯏ
ꯅꯪꯒꯤꯁꯦ ꯚꯤꯇꯥꯃꯤꯟ ꯑꯦ ꯇꯨ ꯖꯤ ꯈꯛꯇ ꯑꯣꯏꯔꯝꯅꯦꯕ ꯑꯗꯨꯗꯤ ꯈꯔ ꯋꯥꯠꯂꯦꯕ ꯑꯦ ꯇꯨ ꯖꯦꯠ ꯌꯧꯅꯕ ꯍꯤꯗꯥꯛ ꯀ ꯍꯥꯏꯩꯅꯨꯡ ꯂꯩꯌꯦꯗꯅ
ꯎꯝ
ꯣꯡ ꯔꯥꯒ꯭ꯔ ꯆꯂꯣ
ꯆꯥꯕꯅꯦ ꯍꯩ ꯔꯥꯒꯨꯝꯕ ꯁꯨꯕꯗ ꯆꯂ ꯑꯗꯨꯝ ꯂꯩ
ꯑꯣꯃꯦꯒꯥ ꯐꯤꯠꯁ ꯂꯩꯗꯅ ꯉꯥꯗ ꯌꯥꯎꯕ ꯁꯔꯨꯛ ꯉꯥꯗ ꯌꯥꯎꯕ ꯁꯔꯨꯛ ꯃꯥꯒꯤ ꯑꯐꯕ ꯆꯤꯟꯖꯥꯛꯇꯣ ꯈꯔ ꯌꯥꯝ ꯌꯥꯝ ꯆꯥꯥꯁꯜꯂꯣ ꯅꯠꯇ꯭ꯔꯗꯤꯣ ꯈꯜꯂꯔꯣꯏ ꯑꯩꯈꯣꯏꯗꯧꯅ ꯍꯛꯆꯥꯡ ꯐꯒꯦ ꯍꯥꯏꯔꯗꯤ ꯑꯗꯨꯒꯨꯝꯕ ꯆꯤꯟꯖꯥꯛꯁꯦ ꯈꯟꯗꯕꯤꯗꯣꯀꯣ
ꯑꯗꯨ ꯉꯥ ꯆꯥꯗꯣꯏꯔꯥ
ꯉꯥ ꯍꯥꯏꯁꯦ ꯑꯩꯈꯣꯏ ꯍꯛꯆꯥꯡꯗ ꯀꯥꯟꯅꯒꯗꯕ ꯉꯥ ꯉꯥꯕꯨꯗꯤ ꯂꯣꯏ ꯐꯩꯗ ꯐꯕꯗꯤ ꯑꯗꯨ ꯊꯣꯡꯕꯒꯤ ꯃꯇꯨꯡ ꯏꯜꯂꯦꯗꯅ ꯃꯁꯥꯂꯥ ꯅꯨꯡꯁꯥꯂꯥ ꯈꯔ ꯌꯥꯝ ꯊꯛꯆꯜꯂꯗꯤ ꯍꯛꯆꯥꯡꯁꯨ ꯁꯣꯏ ꯅꯠꯇ꯭ꯔꯣ
ꯑꯣ ꯑꯩꯗꯤ ꯃꯁꯂꯅ ꯄꯥ ꯂꯣ ꯃꯤꯅꯦ
ꯃꯁꯂꯥꯗꯨ ꯌꯥꯝ ꯆꯥꯁꯤꯜꯂꯅꯨ
ꯎꯝ
ꯏꯁꯇ꯭ꯔꯤꯛ ꯂꯥꯏꯅꯥ ꯅꯥꯅꯤꯀꯣ
ꯁꯇꯗꯤ ꯑꯗꯨꯝ ꯂꯩꯔꯕꯅꯦ ꯍꯤꯗꯥꯛ ꯆꯥ
ꯃꯁꯥ ꯅꯨꯡꯁꯥ ꯈꯔ ꯆꯥꯕ ꯌꯥꯝ ꯈꯔ ꯆꯥꯕꯁꯦ ꯍꯛꯆꯥꯡꯗꯤ ꯁꯣꯛꯇꯤ ꯁꯣꯛꯄꯅꯦ ꯑꯗꯨꯒ ꯃꯣꯔꯣꯛꯇꯣ ꯍꯟꯗꯛꯇꯤ ꯃꯣꯔꯣꯛꯁꯦ ꯄꯪꯍꯥꯎꯗ ꯍꯧꯔꯦꯗꯅ ꯍꯥꯏ ꯍꯥꯏꯗꯤ ꯒ꯭ꯔꯤꯟ ꯍꯥꯎꯁ ꯀꯩꯀꯥ ꯂꯩꯕꯅꯤꯅ ꯃꯣꯔꯣꯛꯁꯦ ꯁꯤꯖꯤꯅꯦꯦꯜ ꯑꯣꯏꯅ ꯁꯤꯖꯤꯅꯦꯜ ꯑꯣꯏꯅ ꯂꯥꯛꯇ꯭ꯔꯦꯕ ꯍꯟꯗꯛꯇꯤ ꯃꯇꯥꯡ ꯃꯇꯥꯡꯗ ꯑꯩꯈꯣꯏꯅ ꯆꯥꯅꯤꯡꯕ ꯃꯇꯝꯗ ꯑꯗꯨꯝ ꯂꯩꯈ꯭ꯔꯦ ꯆꯥꯕ ꯌꯥꯔꯦꯕ
ꯍ ꯍ ꯈꯨꯗꯤ ꯃꯔꯣꯛ
ꯆꯥꯥꯁꯜꯂꯨꯅꯨ ꯍꯛꯆꯥꯡꯗ ꯁꯣꯛꯅꯕꯅꯤ
ꯃꯔꯣꯛꯇꯤ ꯄꯥꯛ ꯆꯥꯗ꯭ꯔꯦ ꯍꯥꯏꯅ ꯍꯤꯁꯇ꯭ꯔꯤꯗꯨ ꯀꯟꯕꯅꯤ ꯑꯩꯗꯤ ꯆꯥꯛ ꯆꯥꯗ꯭ꯔꯗꯤ ꯑꯣꯟꯗꯥꯒꯦ ꯇꯧꯕ ꯎꯝ ꯆꯥꯔꯤꯅꯦ ꯆꯥꯛꯗꯣ ꯈꯔ ꯊꯦꯡꯅꯁꯨ ꯆꯥꯕ ꯇ ꯌꯥꯗꯦ ꯈꯔ ꯈꯔ ꯊꯦꯡꯅ ꯆꯥꯔꯒꯦ ꯃꯤꯠ ꯕ ꯂꯧꯖꯈꯤꯕ
ꯍꯟꯗꯛꯇꯤ ꯍꯩꯒꯤ ꯃꯇꯝ ꯑꯣꯏꯅ ꯍꯩꯁꯨ ꯌꯥꯝ ꯆꯠꯁꯤꯜꯂꯣ ꯍꯩꯗ ꯌꯥꯎꯕ ꯍꯛꯆꯥꯡ ꯐꯒꯗꯕ ꯄꯣꯠꯁꯤꯡꯗꯣ ꯃꯥꯒꯤ ꯆꯤꯟꯖꯥꯛ ꯑꯩꯈꯣꯏꯅ ꯆꯥꯁꯤꯟꯒꯗꯕ ꯆꯤꯟꯖꯥꯛꯁꯤꯡꯗꯣ ꯑꯐꯕ
ꯍꯩꯗꯤ ꯐꯖꯅ ꯆꯥꯡ ꯌꯥꯝꯅ ꯃꯦꯟꯒ ꯃꯟꯕꯗꯣꯀꯣ ꯆꯟꯖꯥꯕꯅꯦ ꯎꯝ
ꯍꯩꯅꯧꯅꯦ ꯑꯗꯩꯗꯤ ꯑ ꯖꯝꯕꯥꯟꯗꯤ
ꯖꯥꯝꯗꯣ ꯂꯩꯇꯦ ꯅ ꯁꯤꯗ ꯅꯣꯏ ꯁ꯭ꯋꯥꯏꯗ ꯂꯩꯕ꯭ꯔꯥ
ꯂꯩꯌꯦ ꯍꯣꯏ ꯑꯩꯈꯣꯏ ꯌꯨꯝ ꯌꯨꯝꯊꯪꯅꯕꯗ ꯂꯩ
ꯑꯣ ꯑꯁꯤꯗꯤ ꯑꯩꯈꯣꯏ ꯔꯦꯟꯗꯤꯛꯁꯨ ꯂꯩꯌꯦ ꯖꯥꯝꯗꯣꯆꯥ ꯃꯆꯥ ꯆꯥꯎꯗꯕ ꯑꯗꯨ ꯅꯣꯡꯃꯜ ꯂꯧ
ꯅꯣꯡꯃ ꯅꯨꯃꯤꯠ ꯐꯕꯗ ꯅꯨꯃꯤꯠ ꯐꯕꯗ ꯑꯩ ꯌꯦꯡꯉ ꯑꯃꯨꯛ ꯍꯥꯏꯖꯔꯛꯀꯦ ꯅꯠꯇ꯭ꯔꯒ ꯅꯪꯅ ꯆꯥꯅꯤꯡꯉꯗꯤ ꯍꯥꯏꯕꯤꯔꯛꯀꯦ
ꯍꯣꯏ ꯍꯥꯏꯗꯤ ꯑꯗꯨꯝ ꯑꯦꯅꯤ ꯇꯥꯏꯝꯗ ꯆꯥꯕ ꯌꯥꯏ ꯌꯥꯗꯤ ꯍꯣꯏ ꯑꯩꯈꯣꯏ ꯈꯨꯣꯟ ꯅꯠꯇꯕꯅꯤꯅ ꯃꯤꯡꯒꯤꯖꯥꯗꯨꯗꯤ ꯍꯦꯛꯄꯗꯣ ꯅꯨꯡꯉꯥꯏꯇꯦꯕ ꯆꯥꯎꯕ ꯅꯠꯇ꯭ꯔꯣ ꯃꯥꯒꯤ ꯄ꯭ꯂꯥꯟꯗꯣ
ꯃꯥꯒꯤ ꯄꯥꯝꯕꯤꯕꯨꯗꯤ ꯆꯥꯎꯋꯤ ꯑꯩꯁꯨ ꯌꯥꯝ ꯄꯥꯜꯂꯤ
ꯑꯁ ꯆꯥꯎꯕ꯭ꯔꯥ ꯀꯌꯥꯃꯨꯛ
ꯂꯩꯕꯥꯛ ꯐꯕ ꯖꯒꯥꯗ ꯊꯥꯖꯤꯜꯂꯝꯕꯅꯤꯅꯀꯣ ꯍꯩꯕꯨꯗꯤ ꯑꯗꯨꯝ ꯐꯅ ꯍꯧꯋꯤ
ꯍꯣꯏ ꯅꯣꯏ ꯏꯝꯐꯥꯜ ꯁꯥꯏꯗꯠꯇꯗꯤꯩ ꯍꯩ ꯔꯥꯗꯣ ꯐꯖꯅ ꯄꯥꯜꯂꯦ ꯑꯩꯈꯣꯏ ꯆꯤꯡꯗꯒꯤ ꯍꯦꯟꯅ
ꯅꯣꯏ ꯆꯤꯡꯗꯅ ꯁꯤꯖꯤꯅꯦꯜꯗ ꯄꯥꯟꯕ ꯀꯣ ꯑꯩꯈꯣꯏ ꯈꯈꯣꯏꯗꯅ ꯁꯤꯗꯅ ꯀꯃꯥꯏꯅ ꯇꯧꯒꯦ ꯍꯥꯏꯕ ꯃꯇꯝꯗ ꯁꯤꯖꯤꯟꯅ ꯑꯣꯏꯅꯁꯨ ꯄꯥꯜꯂꯦ ꯑꯗꯨꯒ ꯍꯩꯗꯨꯁꯨ ꯍꯩ ꯍꯧꯕꯒꯤꯗꯣ ꯃꯥꯒꯤ ꯂꯩꯕꯥꯛ ꯂꯩꯉꯣꯏꯗꯣ ꯐꯕꯅꯤꯅ ꯑꯗꯨꯝ ꯍꯧꯔꯛꯀꯅꯤ ꯂꯨꯀꯎꯖꯤ ꯂꯣꯀꯌꯥ ꯉꯅꯥꯠꯇꯅꯦ ꯑꯗꯨꯕꯨ ꯑꯩꯈꯣꯏꯅ ꯊꯥꯕꯒꯤ ꯃꯇꯨꯡ ꯏꯜꯂꯤ ꯑꯗꯨꯁꯨ ꯑꯩꯈꯣꯏꯅ ꯂꯣꯀꯦꯜ ꯊꯥꯒꯦ ꯍꯥꯏꯔꯗꯤ
ꯑꯣ ꯑꯣ ꯉꯥꯏꯈꯣ ꯑꯣ ꯑꯩꯈꯣꯏ ꯅꯍꯥꯟ ꯑꯥ ꯅꯈꯣꯟ ꯑꯥꯔꯑꯅꯤ ꯅꯍꯥꯟ ꯑꯥꯗ ꯍꯩꯅꯧ ꯍꯥꯏꯔꯛꯄꯠꯆꯕꯗꯣ ꯑꯗꯨ ꯂꯣꯦꯜ ꯂꯣꯀꯦꯜꯒ ꯅꯠꯇ꯭ꯔꯒ ꯂꯣꯀꯦꯜꯔ ꯑ
ꯂꯣꯀꯦꯜꯒꯤꯅꯦ ꯂꯣꯀꯦꯜꯒꯤꯗꯤ ꯄꯤꯛꯂꯛꯀꯅꯤ ꯌꯣꯡ ꯍꯩꯅꯧ ꯍꯥꯏꯗꯣ
ꯎꯝ ꯎꯝ ꯎꯝ
ꯑꯆꯧꯕ ꯑꯩꯈꯣꯏꯅ ꯁꯥꯡꯉꯒ ꯆꯥꯎꯕꯗꯨꯅ ꯑꯗꯨꯅ ꯗꯦꯁꯀꯤ ꯍꯥꯏꯗꯤ ꯃꯄꯥꯟ ꯂꯝꯗꯒꯤ ꯄꯨꯔꯛꯄ ꯃꯄꯥꯟꯗꯒꯤ ꯖꯦꯅꯦꯔꯤꯛ ꯃꯥꯒꯤ ꯀꯩꯅꯣꯗꯣ ꯑꯣꯜꯂꯒ ꯆꯥꯎꯕ ꯃ ꯇꯣꯝꯗ ꯆꯥꯎꯍꯜꯂꯛꯄ ꯑꯩꯈꯣꯏꯅ ꯃꯣꯗꯤꯐꯥꯏ ꯇꯧꯕ ꯍꯥꯏꯇꯥꯔꯦ ꯍꯥꯏꯇꯥꯔꯦꯅꯦ ꯑꯩꯈꯣꯏꯅ ꯁꯦꯝꯖꯤꯟꯕ
ꯑꯗꯨ ꯗꯦꯁꯀꯤꯗꯣ ꯃꯨꯣꯟꯟꯅꯗꯤ ꯍꯥꯎꯗꯤ ꯍꯥꯎꯋꯦꯀꯣ
ꯃꯥꯒꯤꯁꯦ ꯃꯨꯟꯕ ꯃꯇꯝꯗꯗꯤ ꯌꯥꯝ ꯊꯨꯝꯃꯤ ꯑꯗꯨꯕꯨ ꯃꯨꯟꯗꯗꯤ ꯌꯥꯝ ꯁꯤꯜꯂꯦ ꯁꯤꯟꯕꯁꯨ ꯍꯥꯎꯋꯤ ꯁꯤꯟꯅꯕ ꯍꯧꯁꯨꯛ ꯍꯥꯎꯋꯤ
ꯎꯝ ꯃꯨꯟꯕꯗꯨꯝ ꯍꯥꯎꯗꯤ ꯃꯖꯥ ꯃꯥꯂꯦ
ꯈꯥꯏꯔꯗꯤ ꯑꯩꯈꯣꯏꯒꯤ ꯂꯣꯀꯦꯜꯒꯤ ꯍꯧꯕ
ꯎꯝ
ꯅꯥꯄꯤ ꯃꯌꯥꯝ ꯅꯠꯇ꯭ꯔꯒ ꯑꯩꯈꯣꯏꯅ ꯀꯩꯅꯣꯗ ꯏꯪꯈꯣꯜꯗ ꯊꯥꯖꯤꯟꯕ ꯑꯩꯈꯣꯏꯅ ꯊꯥꯕ ꯍꯤꯗꯥꯛ ꯌꯥꯎꯗꯕ ꯑꯩꯈꯣꯏꯅ ꯍꯤꯗꯥꯛ ꯀꯥꯞꯁꯤꯟꯗꯕ ꯆꯤꯟꯖꯥꯛ ꯃꯌꯥꯝꯗ ꯑꯩꯈꯣꯏꯒꯤꯗꯤ ꯍꯛꯆꯥꯡꯒꯤꯗꯤ ꯌꯥꯝ ꯀꯥꯟꯅꯔꯦ
ꯈꯦ ꯍꯣꯏ ꯆꯥꯔꯅꯤ ꯆꯥꯕ ꯇꯥꯔꯦ ꯆꯥꯗꯤ ꯆꯥꯏꯌꯦ ꯑꯟꯗ ꯑꯗꯨꯝ ꯁꯅꯕ ꯆꯂꯦꯗꯣ ꯇ ꯑꯃ ꯤ ꯆꯠꯇ ꯥꯎ ꯁꯅꯤ
ꯎꯝ
ꯌꯥꯔꯗ ꯁꯅꯥꯕ ꯆ ꯀꯅꯤ ꯣ ꯁꯅꯥꯕ ꯆꯔ ꯆꯗ ꯍꯛꯆꯥꯡ ꯁꯦꯈꯔꯥ ꯑꯦꯛꯁꯔꯁꯥꯏꯖꯀꯤ ꯃꯤ ꯁꯤꯛꯁ ꯁꯤꯛꯁ ꯑꯗꯨ ꯅꯍꯥꯟ ꯎꯝ ꯑꯗꯨ ꯅꯍꯥꯟ ꯑꯩꯈꯣꯏ ꯍꯤꯌꯥꯏ ꯇꯥꯗ ꯅꯥꯕ ꯆꯕꯗꯤ ꯃꯤꯗꯣ ꯑꯩꯠ ꯔ ꯅꯥꯏꯟꯗ ꯁꯥꯟꯅꯕꯗ ꯃꯣꯏꯒꯤ ꯒ꯭ꯔꯥꯎꯟꯗꯨ ꯆꯥꯎꯋꯦꯕ ꯑꯗꯨꯒꯤ ꯇꯔꯨꯡ ꯇꯔꯨꯡꯒꯤ ꯌꯨꯠ ꯈꯣꯏꯒ ꯍꯣꯏ ꯑꯥꯕꯤꯁꯤꯈꯣꯏꯈꯣꯏ ꯑꯗꯨꯝ ꯁꯅꯥꯏꯔꯦ ꯑꯗꯨ ꯍ ꯌꯥꯏ ꯇꯥꯔꯕꯇꯣ ꯑꯥ ꯌꯥꯝ ꯌꯦ
ꯑꯥ
ꯏꯔꯏ ꯇꯥꯁꯨ ꯌꯥꯝ ꯐꯔꯦ ꯁꯥꯟꯅꯕꯁꯨ ꯌꯥꯝ ꯅꯨꯡꯉꯥꯏ ꯒ꯭ꯔꯥꯎꯟꯗꯣ ꯑꯅꯥꯎꯕ ꯑꯣꯏꯕꯒꯤꯀꯣ ꯇꯔꯐ ꯃꯄꯥꯟꯗ ꯏꯁꯤꯡ ꯁꯥꯟꯅꯕ ꯃꯐꯝꯁꯨ ꯂꯩꯑ
ꯌꯥꯝ ꯐꯩ ꯅꯨꯡꯗꯤ ꯅꯨꯡꯉꯥꯏꯔꯝꯃꯅꯤ ꯃꯃꯜꯕꯨꯗꯤ ꯈꯔ ꯇꯥꯡꯉꯝꯕꯅꯤ
ꯍꯣꯏ ꯃꯃꯥꯟꯗꯤ ꯇꯥꯡꯅꯉꯅ ꯀꯤꯌꯥꯔꯥ ꯍꯥꯏꯕꯗꯣ ꯈꯪꯂꯗꯦ ꯑꯩꯈꯣꯏꯁꯨ
ꯃꯦꯅꯦꯖꯔ ꯅꯣꯏꯒꯤ ꯃꯦꯅꯦꯖꯔ ꯁꯥꯟꯅꯕ ꯑꯣꯔꯒꯅꯥꯏꯁ ꯇꯧꯕ ꯇꯤꯝꯅ ꯐꯖꯅ ꯀꯩꯅꯣ ꯇꯧꯔꯝꯅꯦ ꯑꯗꯨꯗꯤ
ꯎꯝ ꯑꯗꯨꯅꯦ
ꯑꯩꯈꯣꯏꯁꯨ ꯇꯔꯐꯀꯤ ꯃꯇꯥꯡꯗꯗꯤ ꯈꯔ ꯀꯟꯅ ꯊꯤꯖꯤꯜꯂꯤ ꯍꯥꯏꯗꯤ ꯕꯣꯜ ꯍꯟꯗꯛꯁꯦ ꯁꯥꯔꯅꯤꯡꯕꯀꯣ
ꯑꯣ ꯁꯤꯈꯒ ꯂ ꯑꯣꯅꯗꯤ ꯌꯥꯗ ꯀꯣ ꯃꯒꯥꯏ ꯂꯣꯗꯗꯤ ꯁꯅꯥꯕ ꯌꯥ ꯀꯂꯣꯒꯤ ꯒ꯭ꯔꯥꯎꯟꯗꯤ ꯁꯥꯟꯅꯕꯤꯕ ꯌꯥꯗꯦ ꯇꯨꯒꯦ ꯇꯧꯏꯤꯀꯣ ꯃꯣꯏꯒꯤ ꯒ꯭ꯔꯥꯎꯟꯗꯣ ꯄꯠꯈ꯭ꯔꯦꯕ
ꯑꯣ ꯇꯨ ꯔꯝꯝꯕꯩ ꯌꯥꯏ ꯍꯣꯏ
ꯎꯝ ꯑꯗꯨꯣ ꯅ ꯅꯁꯅꯥꯒ꯭ꯔꯗꯁꯅꯤ ꯎꯝ ꯈꯨꯔꯥꯏꯗꯨꯁꯨ ꯂꯩ ꯑꯗꯨꯒ ꯁꯤ ꯇꯦꯔꯥꯔꯣꯝꯗ ꯑꯔꯦꯅꯥ ꯍꯥꯏꯕ꯭ꯔꯥ ꯑꯦꯔꯤꯅꯥ ꯑꯦꯔꯤꯅꯥ ꯍꯥꯏꯕ꯭ꯔꯥ ꯑꯔꯦꯅꯥ ꯍꯥꯏꯕ꯭ꯔꯥ ꯁꯨ ꯃꯥ ꯂꯥꯏ ꯃ ꯇꯁꯨꯁꯨ ꯐꯥꯏꯔ ꯣ ꯁꯣꯝꯒꯤ ꯅꯦꯠꯁꯦ ꯅꯨꯡꯉꯥꯏꯇꯕ꯭ꯔꯥ
ꯇꯥꯏꯌꯦ ꯇꯥꯏ ꯍꯥꯏꯕꯤꯌꯨ
ꯇꯪꯅꯤꯗ ꯅꯨꯡꯉꯥꯏ ꯇꯕ꯭ꯔ ꯀꯅꯥ ꯀꯅꯥꯕꯧ ꯌꯦꯡꯒꯦꯔꯥ ꯐꯣꯟꯗ ꯌꯦꯡꯒꯦꯔꯥ ꯇꯤꯕꯤꯗ ꯌꯦꯡꯒꯦꯔꯥ
ꯑꯩꯈꯣꯏ ꯏꯃꯥꯟꯅꯕ ꯈꯔ ꯍꯧꯗꯣꯛꯅꯔꯒ ꯔꯤꯐ꯭ꯔꯦꯁꯃꯦꯟ ꯀꯩꯀꯥ ꯇꯧꯔ ꯌꯦꯡꯒꯅꯤ
ꯎꯝ
ꯃꯩ ꯃꯨꯠꯂꯗꯤ ꯎꯄꯥꯏ ꯂꯩꯇꯦ
ꯀꯔꯤ ꯌꯦꯡꯒꯅꯤ ꯐꯣꯟꯗ ꯑꯗꯨꯕꯤꯗ
ꯍꯥꯥ
ꯐꯣꯟꯗ ꯌꯦꯡꯉꯔꯥ ꯇꯤꯕꯤꯗ ꯌꯦꯡꯉꯔꯥ
ꯕꯤꯗ ꯌꯦꯡꯒꯅꯤ
ꯑꯣ ꯑꯣ ꯌꯥꯝ ꯅꯨꯡꯉꯥꯏꯔꯕꯅꯦ ꯑꯩꯈꯣꯏꯁꯨ ꯇꯤꯚꯤꯗ ꯏꯔꯕꯅꯦ ꯈꯣꯟ ꯑꯩꯈꯣꯏꯒ ꯑꯩꯈꯣꯏꯁꯨ
ꯎꯝ ꯐꯔꯦ ꯑꯗꯨꯗꯤ ꯅꯣꯏꯁꯨ ꯌꯦꯡꯅꯕ ꯍꯣꯠꯅꯔꯣ ꯉꯝ ꯉꯝꯕ ꯇꯤꯝꯗꯨꯅ ꯀꯣ ꯑꯗꯨꯝ ꯉꯝꯃꯦ ꯐꯔꯦ ꯐꯔꯦ ꯑꯗꯨꯗꯤ ꯉꯁꯤꯒꯤꯗꯃꯛꯇꯤ ꯃꯪ ꯐꯔꯁꯦ